ꯍꯜꯂꯣ ꯀ ꯇꯃꯤꯅꯣ
ꯍꯃꯠꯇ꯭ꯔꯦ
ꯅꯣꯏ ꯃꯦꯅꯦꯖꯔ ꯌꯥꯝ ꯂꯩꯇꯕ꯭ꯔꯣ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
ꯊꯦꯡꯒꯤꯨ ꯀꯩꯒꯤꯠ
ꯗꯤ ꯉꯪꯂꯤ ꯪꯉꯒꯥꯜ ꯆ ꯁ ꯎꯇꯔꯀ ꯇꯗꯕ
ꯀꯩꯒꯤ
ꯉꯅꯤꯡ ꯃꯪꯒꯜꯗꯁꯟ ꯑꯣꯏꯕꯅꯦ ꯑꯗꯨꯅ
ꯑꯗꯨ ꯀ ꯍꯩꯒꯗꯦ ꯉ ꯇꯗꯕꯥ
ꯎꯝ
ꯇꯇꯩꯒꯤꯗꯔꯀ ꯇꯗꯕ
ꯀ ꯇꯗꯦ ꯑꯃꯅꯤꯅꯤꯗꯨꯅ
ꯃꯁꯥꯏꯗꯤ ꯂꯣꯂꯂ ꯇꯧꯅꯀꯣ
ꯔꯤ ꯇꯧ ꯂꯩꯕꯅꯤꯅꯦ
ꯍꯧꯖꯤꯛꯇꯤ ꯀꯥꯟꯗ ꯂꯩꯒꯦ ꯍꯥ ꯑꯣ
ꯊꯨꯈꯤꯈꯤꯕꯌ ꯀꯧꯕꯣ ꯃꯅꯤꯅ
ꯆꯥꯛꯀꯔꯕ ꯆꯥꯗꯔꯤ ꯍꯣꯏ ꯂꯣꯏꯦ ꯍꯣꯏ ꯊꯣꯝꯗꯤ ꯂꯣꯏꯔꯦ ꯆꯥꯗ꯭ꯔꯔꯤ ꯁꯖ ꯑꯩ ꯥꯗ ꯈꯨꯝꯃ ꯂꯩꯔ ꯃꯥꯜꯂꯦꯗ ꯅꯪ ꯈꯝꯅꯤꯡꯕ꯭ꯔꯣ ꯅꯥꯔꯒ ꯈꯨꯝꯃ ꯂꯩ ꯃꯥꯜꯂꯦꯕ ꯃꯌꯥꯝ ꯑꯗꯨꯝ ꯂꯤꯡꯉꯤꯕ꯭ꯔꯣ ꯅꯪꯒꯤ ꯃꯈꯣꯟꯗꯣ ꯅꯥꯔꯒ ꯈꯨꯝꯕ ꯂꯩꯕ ꯃꯥꯜꯂꯦꯕ
ꯍꯗ ꯃꯤꯅꯗꯤꯅ ꯄꯥꯊꯣꯛꯑ ꯑꯃ ꯀꯣꯟꯅ ꯍꯥꯏꯅꯤ ꯅꯪꯗꯤꯅ ꯅꯥꯔ ꯅꯥꯕꯅ ꯍꯥꯠꯇꯧꯔꯛꯀꯅꯤ ꯅꯪꯗꯤ
ꯑꯦ ꯇꯨꯝꯃꯒ ꯃꯈꯣꯟ ꯊꯣꯛꯣꯛꯑꯦꯗꯅ ꯍꯧꯖꯤꯛꯇꯤ ꯏꯁ ꯃꯤ ꯃꯤ ꯂꯤ ꯅꯨ ꯄꯕ ꯍꯨꯟꯀ ꯍꯥꯏꯅ ꯑꯩꯗꯝꯝꯗꯦ
ꯃꯤꯗꯤꯗꯨꯃ ꯍꯥꯏ ꯑꯗꯨ ꯅꯪꯗꯤꯗꯤꯉꯣꯟ ꯃꯇꯝꯗ ꯅꯥꯕ꯭ꯔꯥꯅ ꯍꯥꯏꯕ ꯂ ꯍꯥꯏꯔꯂꯕ ꯎ ꯇꯥꯗꯕ ꯅ ꯂꯈꯨ ꯂꯩ ꯁ ꯇꯃꯗ
ꯑ ꯁꯥ ꯇꯥꯗ
ꯂꯣꯏ ꯀꯥꯎꯔꯝꯅꯤꯅ ꯍꯥꯏꯔꯝꯕꯗꯨꯕꯨ ꯂꯣꯏ ꯃꯣꯏꯀꯣ
ꯇꯍꯧꯗꯦ ꯏ ꯂꯣ ꯀꯨꯂꯑꯦ ꯍꯦꯃ
ꯍꯅꯦ ꯍꯅꯦ ꯍꯅꯤ ꯍꯅꯤ ꯍꯣꯏꯏꯅꯤ ꯍꯨꯏꯅꯤ ꯍꯨꯏꯅꯤ ꯇꯥꯎꯔꯣꯏ ꯇꯥꯎꯔꯍꯣꯏ ꯂꯧꯈꯣꯏꯅꯤ ꯏꯁꯤꯡ ꯆꯥꯕ ꯊꯛꯎꯒ ꯍꯥꯏ ꯍꯥꯏꯔꯝꯃꯒ ꯑꯃꯨꯛ ꯀꯥꯎꯋꯦ ꯎꯝ ꯅꯪ ꯇꯧꯅꯤ ꯅꯪ ꯑ ꯇꯧꯔꯦꯣꯀꯣ ꯅꯪ ꯀꯣ
ꯏ ꯆꯥꯏ ꯀꯔꯣ ꯀ ꯃꯌꯥꯏ ꯋꯥꯔꯤ ꯌꯥꯔ ꯀ ꯍꯥꯏꯗꯦ ꯀ ꯅꯪ ꯇꯥꯕ ꯁꯒꯅꯤ
ꯍꯣꯏꯅꯦ ꯇꯥꯕꯣ ꯁꯣꯏꯕꯅꯤꯅꯤꯀꯣ ꯏꯁꯤꯡ ꯁꯥꯕ ꯊꯑꯣ ꯂꯧꯈꯣꯗ ꯍꯥꯏꯕꯗꯨ ꯇꯥꯕꯣ ꯁꯣꯏꯕꯅꯤꯅꯤꯀꯣ ꯑꯩꯀꯣ
ꯅꯨꯄꯥꯥꯁꯦ ꯂꯩꯕꯤꯗ ꯃꯍ ꯍꯔꯥꯎ ꯂꯩꯕꯤꯗꯠꯇ
ꯑ ꯏꯂꯔꯗ ꯏꯅꯤ ꯉꯝꯗꯦꯔ ꯑꯁ
ꯇꯧꯕ ꯌꯥꯝ ꯍꯔꯥꯎꯔ ꯂꯩꯕ ꯑꯗꯨ ꯃ ꯑꯩꯒ ꯇꯧꯁꯨ ꯍꯥꯎ ꯍꯔꯥꯎꯗꯦ
ꯑꯦ ꯑꯦ ꯑꯦ ꯑꯦ ꯑꯦ ꯑꯦꯕꯤꯗꯥ
ꯇꯗꯩꯗꯨꯅ
ꯀꯔꯤꯅꯣ ꯅꯪꯁꯦ ꯉꯁꯥꯏ ꯍꯥꯏꯕ ꯑꯦ ꯇꯥꯍꯧꯗꯦ
ꯎꯝ ꯇꯥꯗꯕ ꯏꯁꯤꯡ ꯑꯁꯥꯕ ꯊꯥꯎꯋꯥꯩꯅ ꯈꯅꯥꯎ ꯅꯥꯑꯗꯤ ꯍꯥꯏꯔ ꯃꯇꯨꯡꯗꯨ ꯇꯥꯔꯝꯃꯣꯏꯅꯤꯀꯣ ꯃꯔꯝꯅ ꯁꯥꯟꯅꯗꯝ ꯍꯥꯏ ꯍꯥꯏ ꯍꯥꯏꯒꯗꯤꯁꯨ ꯑꯃꯨꯛ ꯀꯥꯎꯈ꯭ꯔꯕ ꯑꯃꯨꯒ
ꯀꯔꯝꯕ ꯃꯇꯝꯗ ꯍꯥꯏꯕ
ꯑꯦ ꯉꯁꯥꯏꯕꯥꯅꯤ ꯐꯣꯟ ꯇꯧꯔꯁꯤ ꯑꯃꯨꯛ ꯀꯥꯎꯈ꯭ꯔꯝꯃꯨꯣ
ꯃꯤꯉꯣꯟꯗ ꯍꯥꯏꯕ ꯑꯣꯏꯔꯝꯒꯅꯤ
ꯃꯤꯉꯣꯟꯗ ꯍꯥꯏꯕꯔꯝꯃꯅꯦ ꯀꯅꯥꯗ ꯍꯥꯏꯖ ꯑꯣꯏꯅꯣ
ꯃꯤꯉꯣꯟꯗ ꯍꯥꯏꯕ ꯑꯣꯏꯔꯝꯒꯅꯤ ꯑꯩ ꯑꯩꯉꯣꯟꯗꯗꯤ ꯍꯥꯏꯗꯦꯗꯅ
ꯁꯤꯗꯤ ꯀꯅꯥꯅꯝꯗ ꯑꯩꯅ ꯑꯩ ꯀꯅꯥꯣꯝꯗ ꯍꯥꯏꯩꯅ ꯀꯅꯥ ꯍꯥꯏꯔꯨꯔꯦ ꯀꯅꯥꯣꯝꯗ ꯍꯥꯏꯔꯂꯦ ꯑꯗꯨ ꯃꯥꯟꯕꯣꯏꯅꯤ ꯁꯤꯗ
ꯁꯤ ꯌꯥ ꯌꯥꯅꯤꯗ
ꯈꯣꯏꯅꯄꯥ ꯃꯔ ꯈꯣꯏ ꯅꯨꯄꯥꯥꯏ ꯃꯔ ꯑꯩꯅ ꯍꯥꯏꯔ ꯂꯩꯅꯤ ꯇꯥꯏꯞꯇꯨꯒꯣ ꯎꯝ ꯍꯥꯏꯔꯣꯏ ꯍꯥꯏꯔꯣꯏ ꯍꯣꯏ ꯅꯪ ꯃꯁꯥꯅ ꯑꯗꯨ ꯍꯥꯏꯔꯝꯃꯦꯒꯣ ꯎꯝ ꯇꯧꯕꯅꯪ
ꯏꯁꯤꯡ ꯁꯕ ꯊꯕ ꯑꯩ ꯑꯗꯨꯃꯥꯏꯅꯗꯤ ꯍꯥꯏꯗꯨꯗ ꯉꯁꯤꯒꯤꯗꯃꯛꯇꯤ ꯍꯥꯏꯦꯗ ꯍꯥꯏꯗ꯭ꯔꯤꯗ
ꯍꯣꯏꯅꯦ ꯑꯩꯅ ꯉꯁꯥꯏ ꯅꯉꯣꯟꯗ ꯑꯩꯈꯣꯏ ꯇꯦꯞꯀꯤ ꯏꯁꯤꯡ ꯈꯥꯛꯛꯇ ꯊꯛꯄ ꯌꯥꯗ꯭ꯔꯦ ꯀꯅꯥꯣ ꯍꯥꯏꯩꯅ ꯍꯥꯏꯔ ꯏꯁꯤꯡ ꯑꯁꯥꯕ ꯀꯨ ꯐꯨꯠ ꯂꯧꯗꯨꯅꯥ ꯍꯦꯔꯝꯣ ꯑꯗꯨꯗꯤꯅ ꯇꯉ
ꯏꯁꯤꯡ ꯁꯕ ꯐꯨꯠꯂꯨꯗꯅ ꯍꯥꯏꯗꯤ ꯍꯣꯏ ꯇꯦꯞꯀꯤ ꯏꯁꯤꯡ ꯉꯥꯛꯇ ꯊꯛꯑꯦ ꯍꯥꯏꯕ ꯑꯗꯨꯗꯤ ꯍꯣꯏ ꯇꯥꯏ ꯑꯗꯨ ꯑꯣꯏꯔꯁꯨ ꯏꯁꯤꯡ ꯏꯆꯥꯎ ꯐꯂꯒ ꯊꯛꯗꯅ ꯑꯗꯨꯗꯤ ꯍꯥꯏꯗꯤ ꯇꯔ
ꯎꯝ
ꯏꯁꯤꯡ ꯏꯁꯤꯡ ꯃꯔꯝꯅ ꯍꯥꯏꯕꯗꯨꯗꯅ ꯏꯁꯤꯡꯗꯣ ꯀꯥꯏꯗꯒꯤ ꯂꯥꯛꯄ꯭ꯔꯥ ꯑꯗꯨ ꯇ ꯍꯪꯂꯤꯅꯤꯅ
ꯅꯪ ꯇꯧꯅꯪ
ꯏꯁꯤꯡꯗꯨꯣ ꯀꯩꯒꯤ ꯂꯥꯛꯄ꯭ꯔꯥ ꯍꯥꯏꯔꯒ ꯅꯪꯉ
ꯄꯣ ꯃꯥ ꯃꯊꯟꯇ ꯍꯥꯏꯔꯐꯥꯎ ꯀꯥꯎꯔ ꯂꯩꯈ꯭ꯔꯕꯅꯤꯅ ꯍꯔ ꯀꯩ ꯑꯩ ꯑꯩ ꯈꯪꯕꯩ ꯑꯩ ꯈꯪꯕꯩ ꯍꯥꯏꯕꯅꯤ ꯇ ꯀꯩꯅꯣ ꯀꯩꯅꯣ
ꯈꯪꯉ ꯑꯗꯨꯗꯤ ꯑꯩ ꯌꯥꯗ꯭ꯔ ꯃꯥꯜꯂꯦ ꯀꯣꯛꯁꯦꯖꯤꯥꯏꯇꯪ ꯀꯥꯎ ꯀꯥꯎ ꯂꯩꯕꯗꯣ
ꯅꯨꯄꯥ ꯐ ꯇꯋꯦ
ꯇꯅ ꯍꯥꯏꯋꯦꯗꯅꯥ ꯇ ꯑꯣꯅ
ꯇꯒꯅ
ꯏꯇꯤꯟꯖꯨꯔꯦ
ꯑꯦꯊꯤꯟ
ꯎꯝ
ꯑꯦ ꯑ ꯆꯥꯎꯈꯣꯏꯅꯤ ꯑꯩ ꯁꯣꯏꯕꯩꯅꯤ ꯅꯗꯨꯒ
ꯑꯩꯁꯨ ꯁꯣꯏꯗꯅ
ꯇꯗꯤ ꯀꯔ ꯑꯁꯣꯏ ꯑꯗꯨ
ꯁꯥꯏ ꯁꯣꯏꯗ ꯑꯗꯨꯒꯤ ꯑꯃ ꯀꯛꯈ꯭ꯔꯦꯗꯅ
ꯌꯦ ꯅ ꯑꯗꯨ ꯅꯪ ꯃꯤ ꯍꯨꯝꯃ ꯇꯧꯕ ꯅꯠꯇ꯭ꯔ ꯑꯃ
ꯍꯨꯝꯗꯥꯎꯗꯣ ꯑꯃꯗꯣ ꯄꯥꯏꯈꯠꯇꯦꯕ
ꯅꯨꯄꯥꯗꯨꯣ ꯅꯨꯄꯤꯗꯨꯔꯣ
ꯅꯨꯄꯤ ꯑꯃ
ꯄꯥꯗꯤ ꯐꯣꯟ ꯇꯧꯔꯛ ꯀ ꯀꯩꯕꯩꯁꯦ
ꯑꯁ ꯀꯩꯝ ꯁꯥꯟꯅꯗꯦ ꯐꯨꯠꯕꯣꯜꯒꯤ ꯁꯥꯟꯅꯕ ꯐꯨꯠꯕꯣꯜꯒꯤ ꯃꯔꯝꯗ ꯁ ꯁꯅꯥ ꯁꯅꯔꯒ ꯇꯣꯛꯈ꯭ꯔꯦ
ꯇ ꯀꯅꯦ ꯀ ꯇꯪꯀ
ꯑꯦ ꯀꯔꯤꯅꯣ ꯑꯗꯨꯗ ꯀꯩꯅꯣ ꯆꯤꯟꯁꯤꯉ ꯂꯩꯕ꯭ꯔꯣ
ꯎꯝ ꯎꯝ ꯎꯝ ꯅꯪ ꯇꯧꯔꯦ ꯅꯪ
ꯔ ꯄꯥ ꯈꯥꯗ ꯈꯥꯟꯂꯣ ꯈꯥꯗ ꯋꯥ ꯈꯟꯗ
ꯁꯦꯁ ꯀꯊ ꯁꯠꯁꯠ ꯔꯤ ꯄ꯭ꯔꯥꯏ ꯂꯥꯛꯇꯔꯦꯕ ꯀꯅꯥꯇꯕ ꯂꯩꯕ
ꯍꯥꯏ ꯍꯥꯏ ꯍꯥꯏ
ꯑꯩꯒꯤꯁꯨ ꯑꯩꯇꯤꯟ ꯁꯨꯕꯦꯅ ꯅꯪꯒꯤꯗꯤ ꯍꯧꯖꯤꯛ ꯍꯧꯖꯤꯛ ꯅꯠꯇ꯭ꯔ ꯑꯩꯇꯤꯟ ꯁꯨꯕꯣ ꯀꯃꯥꯏꯅꯣ ꯑꯩꯒꯤ ꯌꯥꯝ ꯁꯣꯏꯈ꯭ꯔ ꯖꯥꯠꯂꯦ
ꯎꯝ ꯅꯪ ꯉꯁꯥꯏ ꯑꯩꯉꯣꯟꯗ ꯑꯅꯤ ꯅꯠꯇ꯭ꯔꯣ ꯅꯪꯅ ꯀꯩꯅꯣ ꯇꯧꯈꯤꯕꯗꯣ ꯑꯩꯉꯣꯟꯗ
ꯑꯣ
ꯑꯗꯨꯒꯒꯅꯤꯗꯨꯅ ꯑꯩꯗꯤ ꯑꯃꯛꯇꯅꯤꯅ ꯅꯪꯉꯣꯟꯗ ꯁꯣꯏꯕ ꯅꯪ ꯑꯅꯤ ꯁꯣꯏꯕꯅꯤꯅ ꯌꯥꯔꯦ ꯁꯤ ꯍꯥꯏꯔꯨꯔꯅꯨ
ꯁꯤꯗ ꯉꯁꯥꯏ ꯢꯕꯅꯤ ꯆꯞ ꯃꯥꯟꯅꯒ ꯂꯩꯕꯅꯤꯅ ꯅꯪꯒꯤ ꯍꯦꯟꯒꯅꯤꯗ
ꯍꯧꯖꯤꯛ ꯅꯉꯣꯟꯗ ꯇꯧꯕꯗꯣ
ꯑꯝ
ꯁꯤꯅ ꯅꯥꯏꯗꯅ ꯁꯨꯔꯅꯤ
ꯅꯠꯇꯦ
ꯉꯁꯥꯏꯗꯨꯁꯨ ꯅꯪꯅ ꯇꯧꯔꯛꯄ ꯅꯠꯇ꯭ꯔꯣ
ꯎꯝ
ꯈꯪꯗꯦꯗ ꯀꯥꯎꯋꯦꯗ
ꯉꯁꯥꯏ ꯈꯪꯗꯗꯩ ꯇꯧꯊꯣꯛꯑꯣ ꯑꯩꯅ ꯇꯧ ꯆ ꯂꯩꯁꯨ ꯑꯣ ꯑꯦꯁ ꯑꯦꯄꯤꯇꯥꯁꯨ ꯂꯩꯇꯦ ꯆꯥꯛ ꯆꯥꯅꯤꯡꯂꯦ
ꯆꯪꯔꯒ ꯊꯦꯡꯉꯦ ꯑꯁ ꯍꯧꯖꯤꯛꯗꯤ ꯅꯨꯡꯁꯤꯗꯤ ꯌꯥꯝ ꯏꯪꯕꯕꯁꯤ ꯁꯤꯗꯒꯤ ꯍꯦꯛ ꯎ
ꯀꯜꯂꯤ ꯆꯥꯅꯤꯉ ꯍ ꯅꯨꯡꯗꯥꯡꯕꯨ ꯂꯥꯛꯑꯒꯅꯤ ꯍꯧꯖꯤꯛ ꯆꯥꯊꯣꯛꯑꯗꯤ
ꯍ
ꯄꯨꯡꯒ ꯃꯔꯤꯗ ꯆꯥꯛ ꯂꯥꯝꯃꯒ ꯈꯥꯝꯃꯒꯝꯗ ꯂꯩꯒꯅꯤ ꯑꯃꯨꯛ ꯇꯥꯂꯦꯗꯨ ꯈꯜꯂꯒ
ꯑꯣꯏꯗ
ꯑ
ꯂꯣꯏꯔꯦꯕ
ꯊꯣꯡꯃꯗꯤ ꯑꯗꯨ ꯇꯂꯦꯋꯥꯖꯅ ꯊꯣꯡꯅꯤ
ꯌꯥ ꯑꯗꯨꯗꯤ ꯑꯌꯨꯛꯇꯤ ꯂꯥꯛꯑꯒ ꯊꯣꯡꯕꯤꯔꯤꯕꯣ
ꯑꯌꯨꯛ ꯊꯦꯡ ꯊꯦꯡ ꯂꯥꯛꯑꯏꯗ ꯅꯣꯡ ꯆꯨꯕꯔꯥ ꯈꯪꯗꯦ ꯉꯔꯥꯡ ꯂꯥꯛꯇꯦ ꯉꯁꯤꯗ ꯂꯥꯛꯞꯄꯗꯤ ꯂꯥꯛꯑꯦ ꯑꯗꯨꯁꯨ ꯊꯦꯡꯅ ꯂꯥꯛꯑꯦ ꯄꯨꯡ ꯕꯥꯔꯣ ꯍꯦꯟꯕꯗ ꯂꯥꯛꯑꯦ ꯁꯦꯝꯨꯝꯗꯤ ꯄꯨꯡ ꯇꯔꯥꯗ ꯂꯥꯛꯀꯗꯧꯅꯤ ꯃ ꯑꯗꯨ
ꯑꯗꯨꯗꯤ ꯆꯥꯛ ꯊꯦꯡꯅ ꯆꯥꯔꯝꯃꯅꯤꯅꯦ
ꯑ ꯍꯌꯦꯡꯁꯦ ꯄꯨꯡ ꯇꯔꯥ ꯇꯥꯕꯦ ꯃꯥꯜꯂꯥꯛꯑꯕꯅ ꯆꯥꯛꯂꯥꯛꯑ ꯑꯃꯅ ꯍꯧꯒꯠꯄꯅꯤ ꯑꯗꯨ ꯂꯩꯔꯝꯗꯦ
ꯑꯣ
ꯇꯨꯝꯁꯨ ꯇꯨꯝꯗ꯭ꯔꯦ ꯆꯥꯛꯂꯥꯕ ꯗꯥꯎ ꯐꯥꯏꯍꯦ ꯅꯠꯇ꯭ꯔꯗꯤꯁꯤ ꯊꯕꯛ ꯍꯧꯔꯦ ꯎꯏꯔ ꯂꯩꯔꯅꯤ ꯁꯣꯏꯗ꯭ꯔꯕꯅꯦ ꯀꯔꯤ ꯊꯋꯥꯏ ꯂꯩꯇꯧ ꯂꯩꯇꯧꯤ ꯇꯨꯝꯊꯣꯛꯅ ꯐꯔꯕꯅꯤ
ꯊꯕꯛ ꯇꯧꯗꯕꯒꯤꯗꯤ ꯀꯛꯑꯣꯏꯗꯀꯣ
ꯍ ꯇ꯭ꯔꯦꯅꯤꯡ ꯇꯧꯋꯤ ꯄ꯭ꯔꯦꯛꯇꯤꯁ ꯇꯧꯋꯤ ꯄ꯭ꯔꯦꯛꯇꯤꯁ ꯇꯧꯗꯗꯤ ꯉꯁꯤ ꯁꯦꯂꯔꯤ ꯍꯥꯞꯄꯤꯔꯣꯏ ꯑꯩꯕꯨ ꯍꯥꯏꯕ ꯅꯠꯇꯕ ꯑꯩꯕꯨ ꯍꯥꯏꯕ ꯅꯠꯇꯕ ꯎꯝ
ꯍꯥꯏꯗ꯭ꯔ ꯃꯥ ꯇꯄ ꯀ ꯀꯨꯝ ꯃꯅꯦꯒ
ꯍꯣꯏ ꯍꯥꯏ ꯀꯗꯅꯣ
ꯀ ꯀꯦ ꯉꯥꯡꯉ ꯂꯩꯦ
ꯀꯩꯨꯝꯣꯪꯗꯦ ꯀꯪ ꯇꯥꯗꯦ ꯀꯒꯦꯃ
ꯑꯦ ꯉꯁꯥꯏ ꯏꯕꯅꯤ ꯈꯨꯝꯃꯜ ꯂꯩꯕꯗ ꯃꯥꯕꯨ ꯍꯥꯏꯔꯝ ꯂꯩꯕ ꯅꯠꯇ꯭ꯔꯣ
ꯇꯥꯍꯧꯗꯕ
ꯀꯣꯏꯒꯤꯦ ꯇꯥꯗꯕ
ꯇ ꯅꯈꯣ ꯎ ꯎꯏꯔꯈ꯭ꯔꯕꯅꯤ
ꯌꯥꯦ ꯀꯩꯔꯦ ꯐꯣꯟ ꯍꯦꯛ ꯊꯝꯃꯗꯒ ꯎꯍꯔꯒ ꯂꯩꯕ ꯑꯣꯏꯗꯕ
ꯊꯝꯃꯦꯗꯅ ꯑꯩ ꯚꯕꯤꯗꯤꯑꯣ ꯈꯔ ꯌꯦꯡꯉꯦꯗꯅ ꯋꯥꯟꯁ ꯑꯃꯗ ꯆꯪꯉꯒ
ꯔꯥꯏꯍ ꯖꯁ ꯃꯤꯅꯤꯠ ꯑꯃꯈꯛꯇꯗꯣ
ꯍ ꯅꯣꯛ ꯈꯪꯅꯤꯡꯩꯗꯨꯕꯨ ꯑꯗꯨ ꯇ ꯊꯣꯛꯈ꯭ꯔꯗꯣꯏꯅꯣ ꯈꯪꯍꯧꯗ꯭ꯔꯤꯗ ꯅꯪ ꯑꯩꯕꯨ ꯑꯣꯟꯂꯥꯏꯟ ꯑꯣꯏ ꯋꯥꯕꯗꯤꯦꯕꯨ
ꯏꯁ ꯑꯩꯗꯤꯕ ꯄꯨꯔꯥ ꯅꯪꯁꯨ ꯌꯨꯝ ꯌꯧꯔꯒ ꯇꯧꯔꯛꯀꯦ ꯍꯥꯏꯔꯒ ꯌꯨꯝ ꯍꯦꯛ ꯌꯧꯔꯒ ꯀꯩꯅꯣ ꯇꯨꯊꯈꯤꯕꯒ ꯇꯨꯝꯈꯤꯕꯗꯣ ꯑꯗꯨꯒ ꯆꯞ ꯃꯥꯟꯅꯩ
ꯀꯣꯜ ꯊꯝꯈ꯭ꯔꯦ ꯑꯗꯨꯒ ꯏꯚꯟꯅꯤ ꯇꯦꯛꯁ ꯑꯃ ꯀꯅꯤ ꯊꯥꯅꯈꯤꯗꯅ ꯑꯗꯨꯒꯤ ꯃꯇꯨꯡꯗ ꯃꯣꯏ ꯏꯟꯁꯇꯥꯒ꯭ꯔꯥꯝ ꯆꯪꯉꯦ ꯚꯤꯗꯤꯑꯣ ꯈꯔ ꯌꯦꯡꯉꯤꯕꯅꯦ ꯑꯗꯨ ꯇꯨꯝꯃꯤꯟꯅꯈ꯭ꯔꯕ ꯋꯥꯔꯦ ꯎꯏꯊꯣꯛꯄꯨꯝ ꯇꯨꯝꯊꯣꯛꯈ꯭ꯔꯦ ꯀꯃꯥꯏ ꯈꯪꯉ ꯀꯃꯥꯏ ꯈꯪꯉꯛ
ꯁꯥ
ꯋꯥꯔꯤ ꯇꯥꯒꯦ ꯇꯧꯔ ꯂꯩꯔꯝꯅꯤ ꯈꯜꯂꯨꯕꯅꯤ ꯑꯗꯨꯒꯤ ꯃꯣꯏꯗꯤ ꯀꯥꯡ ꯂꯩꯕꯗꯨ ꯇꯥꯒꯦꯅ ꯇꯅꯤ ꯀꯃꯥꯏ ꯇꯨꯊꯣꯛꯀꯦꯅ ꯈꯪꯍꯧꯗꯦꯦ ꯇꯨꯝꯕꯁꯨ ꯀꯨꯏꯅꯤ ꯇꯨꯝꯕꯗꯤ ꯐꯥꯎꯕ ꯃꯇꯦꯛ ꯉꯥꯛꯇꯅꯤ ꯃꯍ ꯍꯧꯠꯈ꯭ꯔꯦ
ꯅꯨꯡꯉꯥꯏꯔꯤꯅꯦ ꯑꯗꯨꯗꯤ ꯇꯨꯝꯕ ꯅꯨꯡꯉꯥꯏꯔꯗꯤ ꯐꯔꯦ
ꯑꯗꯨꯒ ꯁꯨꯡꯉꯥꯏꯇꯕꯗꯤ ꯐꯔꯦꯅ
ꯏ ꯇꯨꯝꯃꯀꯥꯟꯗ ꯍꯧꯒꯠꯂ ꯍꯧꯒꯠꯀꯦ ꯇꯧꯔꯒ ꯂꯦꯡꯕ ꯉꯝꯗꯕꯗꯣ ꯇꯧꯋꯦ ꯑꯗꯨꯒꯤ ꯍꯧꯒꯠꯄꯅꯦ ꯃꯣꯏ
ꯍꯉꫭꯏ ꯇꫭꯡꯔꯒ ꯉꯔꯥꯡ ꯉꯔꯥꯡ ꯗꯥꯡꯗꯤ ꯍꯧꯈ꯭ꯔꯕꯅꯤ ꯗꯨꯃꯥꯏꯅ ꯏ ꯇꯨꯝꯕ ꯄꯖꯤꯁꯟ ꯁꯣꯏꯕꯒꯤ ꯍꯦꯛ ꯍꯦꯛꯇ ꯇꯧꯕꯗꯣ
ꯍꯥꯏ
ꯑꯗꯨ ꯇꯧꯍꯜꯂꯦ ꯑꯩꯅ ꯍꯦꯛꯇ ꯇꯨꯝꯕ ꯌꯥꯗꯕꯒꯤ ꯕꯨꯣꯗꯤꯗꯨ ꯈꯣꯏꯔꯒ ꯍꯦꯛꯇ ꯇꯨꯝꯕꯤꯕ ꯑꯩꯅ
ꯎꯝ
ꯏ ꯇ ꯍꯗꯤꯗꯦ ꯏꯦꯔ ꯇꯨꯝ ꯀ ꯍꯋꯥꯄ ꯭ꯔ ꯑꯋꯥꯠ ꯅꯤꯡ ꯅꯞꯄꯂꯦ ꯌꯎꯗ ꯑꯗꯨꯗꯨ ꯀꯩ ꯀꯧꯕꯅꯦꯕ ꯑꯗꯨꯗ
ꯁꯤ ꯄꯔꯁ
ꯏꯁ꯭ꯂꯤꯞꯄꯔ ꯂꯥꯛꯔꯗꯤ ꯑꯩꯈꯣꯏ ꯏꯁꯥꯅ ꯇꯨꯝꯕ ꯁꯣꯏꯕꯩꯅꯤꯅ ꯑꯗꯨ
ꯍꯣꯏꯗꯥ ꯃꯔꯛ ꯃꯔꯛꯇꯤ ꯇꯨꯝꯕ ꯁꯣꯏꯕꯒꯤꯁꯨ ꯌꯥꯎꯕꯅꯦ
ꯍꯣꯏ ꯃꯔꯃꯛꯇꯗꯤ ꯇꯧꯗꯕꯅꯤ ꯃꯔ ꯃꯔꯗꯤ ꯏꯁꯇ꯭ꯔꯦꯠ ꯇꯨꯝꯕ ꯀꯅꯤ ꯉꯝꯗꯕꯁꯨ ꯂꯩꯕꯅꯤꯉ ꯑꯗꯨ ꯍꯟꯗꯛꯀꯤꯗꯤ ꯑꯩ ꯈꯪ